ꯍꯜꯂꯣ
ꯍꯜꯂꯣ ꯇꯥꯕ꯭ꯔꯣ ꯑ ꯑꯣ ꯑꯣ ꯀꯩꯇꯧꯔꯤꯒꯦ
ꯑꯗꯨꯝ ꯂꯩꯌꯦ
ꯑ
ꯅꯪꯗꯤ
ꯍꯣꯏ ꯑꯗꯨꯝ ꯂꯩꯌꯦꯗ ꯑꯩꯁꯨ ꯉꯁꯤꯗꯤ ꯁꯟꯗꯦꯅꯤꯅ
ꯑꯣ
ꯆꯥꯕꯗꯤ ꯍꯥ
ꯅꯨꯡꯁꯥ ꯌꯥꯝ ꯁꯥꯥꯏꯌꯦꯕ
ꯍꯣꯏ ꯅꯨꯡꯁꯥ ꯆꯥꯏ ꯑꯩꯁꯦ ꯅꯨꯡꯁꯥꯗꯤ ꯊꯣꯛꯇꯦ ꯑꯗꯨꯕꯨ ꯑꯗꯨꯝ ꯁꯥꯏ
ꯑ
ꯈꯔ ꯍꯤꯃꯤꯠ ꯍꯣꯏ ꯍꯤꯃꯤꯠ ꯑꯣꯏꯌꯦꯕꯀꯣ ꯉꯁꯤꯁꯦ ꯉꯁꯤ ꯀꯔꯤ ꯀꯔꯤ ꯇꯧꯔꯦ ꯅꯪꯗꯤ
ꯑꯗꯨꯝ ꯂꯩꯔꯦꯗ ꯀꯩꯁꯨ ꯇꯧꯗꯦ ꯀꯩꯁꯨ ꯇꯧꯗꯦ ꯍꯣꯏ
ꯑꯣ ꯀꯔꯤꯝꯇ ꯆꯥꯔꯦ ꯉꯁꯤ ꯃꯣꯔꯅꯤꯡꯗꯤ
ꯗꯥ ꯍꯣꯏ ꯑꯩꯈꯣꯏꯁꯤꯗ ꯇꯧꯋꯦꯗ ꯁꯟꯗꯦꯅꯤꯅ ꯗꯥꯅꯁꯨ ꯁꯦꯟꯗꯦꯗꯗꯤ ꯍꯣꯏ ꯌꯦꯡꯉꯦ ꯑꯗꯩ ꯉꯁꯤ ꯅꯨꯡꯗꯥꯡꯁꯨ ꯂꯩꯑꯦ
ꯎꯝ
ꯅꯪ ꯌꯦꯡꯒꯦꯔꯣ
ꯃꯔꯛ ꯃꯔꯛ ꯈꯛꯇ
ꯃꯔꯛ ꯃꯔꯛꯇꯥ ꯍꯣꯏ
ꯃꯤꯉꯣꯟꯅ ꯀꯔꯤ ꯇꯧ ꯀꯔꯤ ꯇꯧꯕ꯭ꯔꯣ ꯁꯪꯗꯕ꯭ꯔꯣ
ꯁꯪꯅꯗꯤ ꯁꯪꯉꯤ ꯑꯗꯣ ꯌꯥꯝ ꯍꯩꯅꯗꯕꯀꯣ ꯍꯩꯅꯗꯤ ꯍꯅ ꯑꯗꯨ ꯑꯣꯏꯔꯁꯦ
ꯑꯗꯨ ꯅꯪ ꯀꯔꯤ ꯁꯞ ꯀꯔꯤ ꯇꯤꯝ ꯁꯞꯄꯣꯔꯠ ꯇꯧꯒꯦ ꯑꯗꯨꯗꯤ ꯅꯪ ꯅꯪꯅ ꯄꯥꯝꯕ
ꯑꯝ ꯈꯪꯗꯦꯗ ꯑꯩꯈꯣꯏꯗꯤ ꯀꯔꯤ ꯃꯦꯠꯁꯀꯤ ꯔꯨꯜ ꯀꯔꯤ ꯀꯔꯤꯁꯨ ꯈꯪꯗꯦ ꯑꯗꯨ ꯑꯣꯏꯔꯁꯨ ꯑꯥ ꯑꯩꯗꯤ ꯕ꯭ꯔꯖꯤꯜ
ꯕ꯭ꯔꯥꯖꯤꯜ ꯑꯩ ꯐꯩꯌꯦ ꯕ꯭ꯔꯖꯤꯜꯁꯨ ꯕ꯭ꯔꯖꯤꯜ ꯉꯪꯁꯤ ꯅꯨꯡꯗꯥꯡ ꯁꯥꯅꯔꯅꯤꯅ
ꯎꯝ ꯈꯪꯗꯦ ꯌꯦꯡꯒꯦꯔꯥ
ꯈꯜꯂꯤ ꯐꯖꯟꯅ
ꯉꯁꯤ ꯅꯨꯃꯤꯗꯥꯡꯁꯦ ꯅꯣꯔꯋꯦꯒ ꯕ꯭ꯔꯥꯖꯤꯜꯁꯨ ꯂꯩꯒꯅꯤ ꯄꯨꯡ ꯑꯃ ꯃꯈꯥꯏ
ꯅꯣꯔꯋꯦ ꯅꯣꯔꯋꯦꯗ ꯀꯅꯥꯔꯥ ꯅꯣꯔꯋꯦꯗ ꯍꯂꯥꯟ ꯍꯜꯂꯟ ꯍꯥꯏꯕ꯭ꯔꯥ ꯑ ꯌꯥꯝ ꯚꯥꯏꯔꯦꯜ ꯆꯠꯄꯗꯣ ꯎꯝ
ꯐꯖꯕꯅꯦ ꯃꯣꯏꯒꯤ ꯄ꯭ꯂꯦꯗꯨꯁꯨ ꯑꯗꯨꯝ ꯍꯧꯖꯤꯛꯇꯤ ꯐꯥꯏꯅꯥꯜ ꯂꯥꯛꯂꯛꯈ꯭ꯔꯕꯅꯤ ꯅꯪ ꯗꯗꯨꯁꯨ ꯍ ꯐꯖꯕꯅꯦ
ꯅꯍꯥꯟꯗꯤ ꯌꯥꯝ ꯌꯦꯡꯉꯝꯗꯕꯅꯦ ꯑꯣ ꯉꯔꯥꯡ ꯅꯍꯥꯟ ꯖꯄꯥꯟꯒ ꯀꯔꯤ ꯕ꯭ꯔꯥꯖꯤꯜ ꯁꯥꯟꯅꯕꯗꯣ
ꯍꯣꯏ ꯍꯣꯏ
ꯑꯗꯨ ꯑꯗꯨꯗꯤ ꯌꯦꯡꯉꯦ
ꯑꯩꯈꯣꯏ ꯑꯦꯁꯤꯌꯥꯒꯤ ꯑꯣꯡꯂꯤ ꯇꯤꯝ ꯉꯥꯏꯔꯕꯅꯤꯅꯀꯣ ꯌꯦꯡꯗ꯭ꯔꯗꯤ ꯌꯥꯝ ꯅꯨꯡꯉꯥꯏꯇꯦꯅ
ꯎꯝ ꯎꯝ
ꯍꯣꯔꯦꯟ ꯅꯨꯡꯗꯥꯡꯗꯤ ꯌꯦꯡꯗ꯭ꯔꯗꯤ ꯎꯄꯥꯏ ꯂꯩꯇꯦ ꯌꯦꯡꯅꯤꯡꯉꯥꯏ ꯇꯧꯗ꯭ꯔꯗꯤ ꯐꯖꯕꯁꯤꯡ ꯌꯦꯡꯍꯧꯗ꯭ꯔꯗꯤ ꯃꯥꯡꯉꯦꯕ
ꯃꯥꯅꯤ ꯃꯥꯅꯤ
ꯎꯪ ꯑꯗꯨ ꯑꯥꯔꯖꯦꯟꯇꯤꯅꯥꯒ ꯄꯣꯔꯇꯨꯒꯜꯗꯤ ꯅꯪ ꯀꯔꯤ ꯀꯅꯥ ꯍꯦꯟꯅ ꯄꯥꯝꯒꯦ ꯌꯥ ꯌꯥꯗ꯭ꯔꯦꯗ ꯑꯗꯨꯗꯤ ꯄꯣꯔꯇꯨꯒꯜ ꯀꯅꯤꯉꯥꯏ ꯃꯥꯟꯕ꯭ꯔꯥꯅꯦ
ꯍꯣꯏ ꯈꯪꯗꯕꯤꯗ ꯈꯪꯗꯕꯤꯗ ꯇꯥꯛ ꯀꯥꯔꯗꯤ ꯎꯄꯥꯏ ꯂꯩꯇꯦ
ꯀꯥꯏꯔꯣꯏꯗ ꯃꯦꯁꯤꯅ ꯍꯦꯟꯕꯅꯤꯗ
ꯍꯦꯜꯂꯁꯨ ꯀꯅꯥ ꯈꯪꯅꯤ ꯂꯥꯁ
ꯑꯦ ꯇꯧꯔꯦ ꯇꯧꯔꯣꯏ
ꯌꯦꯡꯒꯦꯁꯦ ꯌꯦꯡꯒꯦꯁꯦ
ꯐ꯭ꯔꯦꯟꯁꯁꯨ ꯂꯩꯔꯤ ꯏꯁꯄꯦꯟꯁꯨ ꯌꯥꯝꯅ ꯌꯥꯎꯔꯤ ꯔꯣꯅꯥꯜꯗꯣꯈꯣꯏꯒꯤ ꯇꯤꯝꯗꯤ ꯈꯔ ꯃꯈꯥꯗꯩ ꯂꯩꯈ꯭ꯔꯦꯅꯦ
ꯍꯣꯏ ꯃꯤꯅ ꯑꯗꯨꯝ ꯀꯜꯂꯁꯨ ꯃꯤꯅ ꯑꯗꯨꯝ ꯌꯦꯡꯊꯥꯔꯗꯤ
ꯑꯗꯨ ꯊꯥꯖꯗ꯭ꯔꯦ ꯊꯥꯖꯗꯦ ꯑꯩꯗꯤ
ꯊꯥꯖꯗꯕ ꯉꯝ ꯗꯦꯗ ꯌꯦꯡꯕ ꯇꯥꯔꯦ ꯃꯇꯝ ꯂꯥꯛꯑꯒ
ꯍꯣꯏ ꯑꯗꯨ ꯅꯣꯏ ꯃꯐꯝꯗ ꯅꯨꯡꯁꯥ ꯊꯣꯛꯄ꯭ꯔꯥꯅꯦ ꯅꯪ ꯉꯁꯥꯏ ꯍꯥꯏꯔꯤꯗꯣ
ꯎꯪ ꯅꯨꯡꯁꯥ ꯌꯥꯝ ꯊꯣꯛꯑꯦꯅꯥ ꯁꯤꯗꯗꯤ ꯑꯗꯨꯒ ꯅꯨꯡꯁꯤꯠꯁꯨ ꯌꯥꯝ ꯁꯤꯠꯂꯦ
ꯅꯨꯡꯁꯤꯠꯁꯤꯅꯦ ꯑꯥ ꯑꯩꯈꯣꯏ ꯃꯐꯝꯗꯗꯤ ꯅꯨꯡꯁꯥꯥꯁꯦ ꯌꯥꯝ ꯊꯣꯛꯄꯗꯤ ꯅꯠꯇꯦ ꯑꯗꯨꯕꯨ ꯅꯨꯡꯁꯤꯠ ꯑꯗꯨ ꯁꯤꯠꯇꯦ ꯁꯥꯏ
ꯌꯥꯝ ꯅꯨꯡꯉꯥꯏꯗ ꯋꯦꯗꯔꯗꯣ
ꯎꯪ ꯑꯗꯨꯗꯤ ꯎꯄꯥꯏ ꯂꯩꯇꯅꯥ ꯐꯦꯟ ꯃꯈꯥꯗ ꯑꯗꯨꯝ ꯐꯝꯃ ꯂꯩꯔꯤꯅꯦ ꯑꯩꯈꯣꯏꯖꯦ ꯁꯥꯃꯟꯕꯒꯤ
ꯎꯄꯥꯏ ꯂꯩꯇ꯭ꯔꯦ
ꯑꯗꯣ ꯑꯥꯑꯥ ꯑꯩꯈꯣꯏꯒꯤ ꯀꯩꯅꯣꯗꯗꯤ ꯏꯃꯥ ꯏꯃꯥꯟꯅꯕꯁꯤꯡꯗꯨꯗꯤ ꯏꯃꯥꯟꯅꯕꯤꯁꯤꯡꯗꯣ ꯀꯃꯥꯏ ꯀꯃꯥꯏ ꯇꯧꯔꯤꯒꯦ
ꯑꯗꯨꯝ ꯅꯨꯡꯉꯥꯏꯔ ꯂꯩ
ꯍꯣ ꯎꯗꯕ ꯀꯨꯏꯔꯦ ꯃꯣꯏꯁꯨ ꯍꯧꯖꯤꯛ ꯑꯩꯈꯣꯏ ꯂꯥꯏꯔꯤꯛ ꯇꯝꯃꯁꯨ ꯃꯐꯝ ꯑꯇꯣꯞ ꯑꯇꯣꯞꯄꯗ ꯑꯗꯨꯝ ꯆꯠꯅꯕꯅꯤꯀꯣ
ꯍꯣꯏ ꯅꯣꯏꯗꯤ
ꯑꯩꯁꯨ ꯍꯧꯖꯤꯛ ꯂꯣꯏꯔꯒ ꯑꯗꯨꯝ ꯂꯩꯈ꯭ꯔꯦꯗ ꯌꯨꯝꯗ
ꯑꯥꯑ
ꯍꯟꯗꯛꯇꯤ ꯀꯔꯤꯁꯨ ꯇꯧꯗꯦ ꯑꯗꯨꯝ ꯌꯨꯝꯗ ꯑꯗꯨꯝ ꯂꯩꯔꯦ ꯅꯥꯪꯗꯤ ꯀꯩꯇꯧꯒꯦ
ꯌꯨꯝꯗ ꯑꯗꯨꯝ ꯂꯩꯗ ꯑꯩꯖꯨ
ꯀꯟꯇꯤꯅ꯭ꯌꯨ ꯇꯧꯗ꯭ꯔꯦꯀꯣ ꯅꯪꯗꯤ ꯇꯧꯕ꯭ꯔꯥ ꯇꯧꯗꯦꯀꯣ ꯑꯥꯑ ꯀꯩꯁꯨ ꯇꯧꯗ꯭ꯔꯦꯗ ꯀꯥꯟꯅꯗ꯭ꯔꯦꯗ ꯂꯥꯏꯔꯤꯛ ꯌꯥꯝ ꯇꯝꯃꯁꯨ
ꯃꯥꯅꯦ
ꯃꯇꯝ ꯌꯥꯝ ꯃꯥꯡꯉꯦ ꯈꯔ ꯀꯩ ꯀꯩꯅꯣ ꯊꯕꯛ ꯊꯤꯕ ꯅꯠꯇ꯭ꯔꯒ ꯑꯦꯛꯖꯥꯝ ꯊꯥꯕꯒꯨꯝꯕ ꯀꯔꯤ ꯀꯔꯤ ꯇꯧꯒꯦ ꯈꯜꯂꯤꯅꯦ ꯅꯪꯗꯤ ꯀꯃꯥꯏ ꯈꯟꯒꯦ
ꯈꯪꯗ꯭ꯔꯦꯗ ꯑꯗꯨꯝ ꯒ꯭ꯌꯥꯟ ꯇꯥꯗ꯭ꯔꯦꯗ ꯄꯪꯈꯟꯗ ꯈꯜꯂꯤ
ꯈꯔ ꯇꯧꯁꯤꯟꯅꫭ ꯑꯗꯨꯒꯨꯝꯕꯗꯣ ꯍꯥꯏꯕꯗꯤ ꯑꯩꯈꯣꯏꯗꯤ ꯎꯄꯥꯏ ꯂꯩꯇꯦꯅ
ꯃꯥꯅꯦ
ꯂꯥꯏꯔꯕꯅꯤꯅꯥ ꯑꯈꯣꯏꯗꯤ ꯎꯄꯥꯢ ꯂꯩꯇꯦ ꯑꯈꯣꯏꯗꯤ
ꯎꯝ ꯍꯣꯔꯦꯟꯗꯤ ꯀꯔꯤ ꯇꯧꯒꯦꯔꯣ ꯅꯪ
ꯉꯥꯇꯪ ꯂꯩꯔꯗꯤ ꯃꯄꯥꯟ ꯊꯣꯛꯀꯦ ꯇꯧꯔꯤꯅꯦ ꯍꯥꯏꯕꯗꯤ ꯍꯣꯔꯦꯟ ꯅꯨꯡꯗꯥꯡ ꯕꯣꯜ ꯂꯩꯩꯕꯅꯤꯅ ꯀꯔꯤ ꯀꯔꯥ ꯕꯣꯜ ꯌꯦꯡꯕꯗ ꯆꯥꯅꯕ ꯌꯦꯡꯉꯨꯒꯦ ꯈꯜꯂꯤꯅꯦ
ꯎꯝ
ꯏꯃꯥꯅꯕ ꯁꯤꯁꯤꯡꯗꯨꯁ ꯂꯥꯛꯀꯅꯤꯕ ꯕꯣꯜ ꯌꯦꯡꯃꯤꯟꯅꯕ ꯍꯣꯔꯦꯟ ꯃꯌꯥꯝ ꯌꯦꯡꯁꯤ ꯍꯥꯏꯅ ꯍꯥꯏꯅꯔꯦ ꯑꯗꯨꯒꯤ ꯎꯆꯦꯛ ꯈꯔ ꯂꯧꯔꯨꯒꯦ ꯍꯥꯏꯅ ꯈꯜ ꯈꯜꯂꯤꯅꯦ ꯉꯥꯇꯪ ꯂꯩꯔꯗꯤ
ꯎꯝ ꯏꯁꯩ ꯒꯨꯝꯕ ꯇꯥꯗ꯭ꯔꯣ
ꯏꯁꯩ
ꯏꯁꯩ ꯍꯣꯏ
ꯏꯁꯩ ꯍꯣꯏ ꯇꯥꯏ ꯑꯗꯨꯕꯨ ꯌꯥꯝ ꯇꯥꯗꯦꯗ ꯏꯁꯩꯁꯨ
ꯎꯝ ꯑꯩ ꯏꯁꯩ ꯌꯥꯝ ꯇꯥꯌꯦ
ꯑꯣ ꯀꯔꯤ ꯏꯁꯩ ꯄꯥꯝꯃꯦ ꯅꯪ ꯑ ꯀꯔꯝ ꯀꯔꯝꯕ ꯏꯁꯩꯅ ꯇꯣꯏꯅ ꯇꯥꯒꯦ
ꯑꯗꯨꯝ ꯑ ꯑꯣ ꯀꯩꯅꯣ ꯂꯣꯏꯅꯃꯛ ꯇꯥꯏꯌꯦ
ꯀꯨꯃꯥꯏꯟ ꯍꯥꯏꯁꯤꯔꯥ ꯅꯪ ꯀꯦꯄꯣꯞ ꯄꯥꯝꯕ꯭ꯔꯅ
ꯑꯣꯍꯣꯢ ꯄꯥꯝꯃꯦ
ꯑꯣ ꯑꯣ ꯍꯣꯏ ꯑꯩꯁꯨ ꯈꯔ ꯈꯔꯗꯤ ꯑꯗꯨꯝ ꯇꯥꯏꯗ ꯗꯨ ꯕ꯭ꯂꯦꯛꯄꯤꯡꯒ
ꯑ ꯑꯗꯨꯗ ꯑꯣꯏꯁꯨ ꯌꯥꯝ ꯑꯣꯚꯔ ꯔꯦꯠꯇ ꯇꯧꯕꯗꯣ ꯑꯩꯗꯤ ꯄꯥꯝꯗꯦ ꯇꯥꯗꯦ ꯑꯗꯣ ꯈꯔ ꯀꯩꯅꫭ ꯇꯧꯕꯗꫭ
ꯑ ꯈꯔ ꯈꯔ ꯃꯇꯝ ꯃꯇꯝꯒꯤ
ꯍꯣꯏ ꯃꯥꯅꯦ
ꯗꯨꯝ ꯇꯥꯕꯅ ꯐꯩꯗ ꯌꯥꯝ ꯇꯥꯗꯕꯒꯤ ꯈꯪꯗꯦꯗ ꯑꯗꯨꯝ ꯑꯂꯩ ꯂꯩꯩꯕꯁꯤꯡꯗꯣ ꯈꯔ ꯍꯟꯗꯛꯁꯦ ꯈꯔ ꯀꯃꯥꯏꯅ ꯇ꯭ꯔꯦꯟꯗꯤꯡ ꯆꯠꯂꯦ ꯍꯥꯏ ꯑꯗꯨꯝ ꯇꯥꯕ ꯈꯪ ꯈꯪꯕꯤꯕ ꯑꯗꯨ ꯈꯇꯪꯅꯤꯗ ꯇꯣꯏꯅꯗꯤ ꯇꯥꯗꯦꯗ
ꯃꯥꯟ ꯃꯥꯟ ꯃꯥꯒꯤ ꯃꯥꯅ ꯃꯥꯅ ꯄꯥꯝꯕꯅꯦ ꯀꯩꯅꯣ
ꯑꯗꯨꯅꯦ ꯎꯝ ꯑꯩꯈꯣꯏꯒꯤ ꯏꯁꯥ ꯏꯁꯥꯒꯤ ꯑꯄꯥꯝꯕ ꯇꯣꯉꯥꯟ ꯇꯣꯉꯥꯟꯅꯩ ꯀꯣ ꯇꯦꯁ ꯇꯣꯉꯥꯜꯂꯦꯕ ꯃꯍꯥꯎꯗꯣ ꯏꯁꯩꯒꯤ ꯃꯍꯥꯎꯗꯣ
ꯎꯝ
ꯑꯗꯨ ꯑꯦ ꯃꯍꯥꯎ ꯍꯥꯏꯔꯒ ꯅꯣꯏ ꯃꯅꯥꯛꯇꯗꯤ ꯍꯩ ꯍꯧꯗ꯭ꯔꯣ
ꯑ ꯍꯩ ꯈꯔ ꯍꯧꯋꯦ
ꯑꯣ
ꯑꯣꯁ ꯑꫭ ꯍꯨꯖꯤꯛꯀꯤ ꯋꯦꯗꯔꯁꯦ ꯍꯩ ꯍꯩ ꯆꯥꯔꯒ ꯅꯨꯡꯉꯥꯏꯕ ꯋꯦꯗꯔꯅꯦ
ꯍꯣꯏ ꯑꯗꯨ ꯑꯩꯈꯣꯏꯁꯨ ꯍꯩ ꯍꯣꯔꯦꯟꯗꯤ ꯍꯦꯛꯄ ꯆꯠꯀꯅꯤ꯫ ꯍꯣꯔꯦꯟ ꯅꯨꯡꯗꯥꯡ ꯕꯣꯜ ꯌꯦꯡꯕꯗ ꯃꯣꯔꯣꯛ ꯈꯔ ꯈꯔ ꯃꯦꯠꯂꯒ ꯆꯥꯅꯕ
ꯎꯝ ꯅꯨꯡꯉꯥꯏꯕꯅꯦ ꯍꯥꯎꯕꯅꯦ ꯑ ꯍꯧꯖꯤꯛꯁꯦ ꯑ ꯑꯁ ꯈꯪꯗꯕ ꯅꯪꯅ ꯍꯥꯏꯕꯗꯣ ꯑꯩꯗꯣ ꯈꯔ
ꯑꯥ ꯑꯥ ꯀꯩꯍꯥꯏꯕ
ꯍꯩ ꯃꯃꯤꯡꯗꯣ ꯈꯪꯗꯕ
ꯖꯦꯛ ꯐ꯭ꯔꯨꯠ, ꯍꯩꯅꯧ, ꯃꯦꯡꯒꯣ
ꯑꯣ ꯑꯣ ꯑꯣ
ꯑꯥ
ꯍꯣꯏ ꯍꯣꯏ ꯖꯦꯛꯐ꯭ꯔꯨꯠ
ꯖꯦꯛꯐ꯭ꯔꯨꯠ ꯍꯣꯏ ꯑꯗꯨ ꯀꯩꯇꯧꯔꯦ ꯑꯗꯨ ꯍꯧꯕ꯭ꯔꯣ ꯊꯩꯕꯣꯡꯗꯣ ꯊꯩꯕꯣꯡ
ꯎꯝ ꯎꯝ
ꯊꯩꯕꯣꯡꯗꯨꯗꯤ ꯍꯣꯏ ꯍꯥꯎꯗꯤ ꯍꯥꯎꯋꯦ ꯑꯗꯨꯕꯨ ꯌꯥꯝ ꯆꯥꯟꯅꯗꯦꯅꯦ꯫ ꯁꯥꯏꯌꯦꯕ ꯊꯩꯕꯣꯡꯒꯤ
ꯑꯥ
ꯊꯩꯕꯣꯡ ꯆꯥꯅꯤꯡꯉꯗꯤ ꯍꯛꯆꯥꯡꯗꯣ ꯁꯥꯏꯌꯦꯕ ꯎꯝ ꯍꯩꯅꯧꯒꯨꯝꯕ ꯀꯤꯍꯣꯝꯒꯨꯝꯕꯅꯀꯣ ꯍꯛꯆꯥꯡꯒꯤꯗꯤ ꯈꯔ ꯏꯪ ꯇꯛ ꯇꯧꯋꯦꯕ
ꯎꯝ ꯎꯝ ꯁꯤꯗꯗꯤ ꯍꯩꯁꯨ ꯍꯧꯋꯦ ꯑꯗꯨꯒ ꯅꯨꯡꯁꯤꯠꯁꯨ ꯌꯥꯝ ꯁꯤꯠꯂꯦ꯫
ꯍꯣ ꯁꯤꯗꯗꯤ ꯅꯨꯡꯁꯤꯠꯁꯦ ꯈꯔ ꯋꯥꯠꯈ꯭ꯔꯦ ꯁꯨꯝ ꯑꯩꯈꯣꯏ ꯁꯥꯏꯠꯇꯗꯤ
ꯑ ꯁꯤꯗꯗꯤ ꯅꯨꯡꯁꯤꯠꯁꯨ ꯁꯤꯠꯂꯦꯝ
ꯅꯣꯡ ꯃꯪꯕ꯭ꯔꯥ ꯅꯣꯏ ꯃ ꯃꯐꯝꯗꯁꯨ
ꯎꯝ ꯅꯨꯡꯁꯥ ꯌꯥꯝ ꯊꯣꯛꯑꯦ
ꯀꯜꯂꯦ ꯄꯨꯡ ꯆꯠꯊꯣꯛꯑꯦ ꯑ ꯉꯁꯥꯏꯁꯨ ꯑꯩꯈꯣꯏꯗꯤ ꯅꯣꯡꯃꯪꯔꯝꯕꯅꯦ ꯍꯧꯖꯤꯛꯇꯤ ꯅꯨꯡꯁꯥ ꯉꯥꯛꯇꯅꯦ ꯅꯨꯡꯁꯥ ꯊꯣꯛꯔꯛꯈ꯭ꯔꯦ꯫
ꯎꯝ
ꯌꯥꯝ ꯁꯥꯅꯤꯡꯉꯥꯏ ꯃꯥꯜꯂꯦ ꯍꯌꯦꯡꯁꯨ ꯁꯥꯅꯤꯡꯉꯥꯏ ꯃꯥꯜꯂꯦ ꯍꯟꯗꯛꯁꯦ ꯅꯣꯡ ꯈꯔ ꯈꯔ ꯃꯪꯕꯒꯨꯝ ꯇꯧꯔꯒ ꯃꯣꯏ ꯅꯨꯡꯁꯤꯠꯅ ꯂꯣꯏꯅ ꯄꯨꯑꯦꯕ ꯄꯨꯕꯤꯕꯅꯦꯕ ꯅꯣꯡ ꯆꯨꯗꯕꯤꯗ ꯁꯨꯝ ꯁꯥꯔꯦ ꯂꯩꯌꯦ
ꯎꯝ ꯂꯣꯛ ꯈꯨꯕ ꯀꯩꯅꯣ ꯇꯧꯕ ꯃꯇꯝꯅꯤ ꯍꯧꯖꯤꯛꯀꯥꯟꯖꯦ
ꯍꯣꯏ ꯍꯣꯏ ꯁꯥꯕ ꯏꯪꯕ ꯇꯧꯕꯗꯀꯣ
ꯑꯗꯨꯒꯤ ꯍꯣꯏ
ꯌꯥꯝ ꯈꯪꯔꯝꯃꯦꯅ ꯅꯪꯁꯨ꯫
ꯍꯣꯏ ꯃꯤ ꯑꯣꯏꯕꯒꯤꯀꯣ
ꯌꯥꯝ ꯈꯪꯉꯦ ꯑꯗꯨꯗꯤ ꯅꯣꯏ ꯅꯣꯏꯗꯤ ꯍꯣ ꯔꯦꯟ ꯅꯨꯡꯊꯤꯟꯗꯗꯤ ꯀꯔꯤ ꯇꯧꯅꯤ ꯅꯣꯏꯗꯤ꯫
ꯑꯗꯨꯝ ꯌꯨꯝꯗ ꯂꯩꯒꯅꯤꯗ ꯆꯥꯛ ꯌꯦꯟꯁꯥꯡ ꯊꯣꯡꯉꯅꯤ ꯆꯥꯔꯅꯤ ꯆꯔꯗꯤ ꯕꯣꯜ ꯌꯦꯡꯒꯅꯤ
ꯕꯣꯜꯕꯨꯗꯤ ꯃꯤꯠ ꯅꯥꯏꯠ ꯇꯅꯤꯅꯀꯣ
ꯍꯣꯏ ꯑꯗꯨ ꯑꯣꯏꯕꯒꯤ ꯇꯨꯝꯕꯗꯣ
ꯇꯨꯝꯕ ꯈꯔ ꯁ‌ꯦꯀ꯭ꯔꯤꯐꯥꯏꯁ ꯇꯧꯗ꯭ꯔꯥꯗꯤ ꯌꯥꯗꯔꯦ ꯍꯟꯗꯛꯁꯦ ꯫
ꯑꯗꯨꯅ‌ꯦ
ꯃꯇꯝ ꯄꯤꯊꯣꯛꯇꯗꯤ ꯌꯥꯗ꯭ꯔꯦꯕ ꯕꯣꯜ ꯌꯦꯡꯕꯁꯦ ꯫
ꯎꯝ ꯌꯥꯝ ꯄꯥꯝ ꯑꯗꯨꯒꯤ ꯇꯨꯝꯕꯒꯤ ꯃꯇꯝꯗꯣ ꯁꯦꯀ꯭ꯔꯤꯐꯥꯏꯁ ꯇꯧꯅꯤꯡꯉꯥꯏꯗꯣ ꯈꯛ ꯇꯟꯕꯀ‌ꯣ ꯑꯗꯨꯒꯤ ꯫
ꯃꯥꯅꯦ ꯇꯨꯝꯕꯁꯦ ꯍꯟꯗꯛꯁꯦ ꯐꯖꯅ ꯇꯨꯝꯗ꯭ꯔꯦ ꯕꯣꯜ ꯂꯩꯕꯒꯤ ꯫
ꯑꯣ
ꯉꯁꯤꯁꯨ ꯉꯔꯥꯡ ꯅꯨꯡꯗꯥꯡꯁꯨ ꯕꯣꯜ ꯌꯦꯡꯉꯦ ꯉꯁꯤꯁꯨ ꯍꯧꯒꯠꯄ ꯌꯥꯗꯕꯒꯤ ꯍꯧꯒꯠꯂꯛꯑꯦ ꯁꯟꯗꯦꯅꯤꯅ ꯫ ꯉꯧꯇꯥ ꯍ‌ꯧꯒꯠꯂꯦ ꯫ ꯑꯗꯨꯗꯩ ꯑꯗꯨꯨꯛꯀꯥ ꯅꯨꯡꯊꯤꯟ ꯍꯧꯖꯤꯛ ꯉꯥ ꯉꯁꯥꯏꯗꯣ ꯈꯔ ꯇꯨꯝꯅꯤꯡꯉ ꯇꯨꯝꯊꯣꯛꯄꯅꯦ ꯍꯧꯒꯠꯂꯦ ꯑꯃꯨꯛꯀ ꯫
ꯎꯝ
ꯑꯗꯩ ꯅꯨꯡꯗꯥꯡꯒꯤ ꯈꯔ ꯁꯦꯞ ꯇꯧꯗ꯭ꯔꯤ ꯌꯥꯗꯦꯕ ꯏꯅꯔꯖꯤꯗꯣ ꯇꯨꯝꯕꯤꯗ꯭ꯔꯗꯤ ꯑꯃꯨꯛ